ꯇꯥꯕ꯭ꯔꯥ
ꯎꯡ ꯇꯥꯔꯦ
ꯀꯩꯗꯧꯔꯝꯃꯤꯅꯣ
ꯑꯩꯁꯦ ꯀꯩꯁꯨꯕꯨꯗꯤ ꯇꯧꯗꯦ ꯁꯨꯝ ꯌꯨ-ꯇ꯭ꯌꯨꯕ ꯌꯦꯡꯕ ꯈꯣꯠꯄ ꯇꯧꯔꯝꯕꯅꯦ
ꯎꯝ ꯆꯥꯛ ꯆꯥꯔꯕꯣ
ꯆꯥꯛ ꯆꯥꯔꯦ
ꯀꯩ ꯌꯦꯟꯁꯥꯡ ꯆꯥꯕꯅꯣ
ꯎꯝ ꯉꯁꯤꯗꯤ ꯆꯥꯛ ꯌꯦꯟꯁꯥꯡꯗꯣ ꯑꯩꯅ ꯑꯣꯏꯅ ꯊꯣꯡꯉꯦ ꯑꯩꯈꯣꯏ ꯃꯥꯗꯣ ꯃꯁꯥ ꯅꯨꯡꯉꯥꯏꯇꯦꯅ ꯃꯀꯣꯛ ꯆꯤꯛꯑꯦꯅ ꯇꯧꯔꯦ ꯑꯗꯨꯗꯒꯤ ꯑꯩꯅ ꯀꯩꯅꯣꯝꯃ ꯊꯣꯡꯉꯦ ꯁꯧꯒ꯭ꯔꯤꯗꯣ ꯁꯧꯒ꯭ꯔꯤ ꯑꯣꯏꯅ ꯊꯣꯡꯉꯣꯅ ꯃꯥꯅ ꯑꯗꯨ ꯁꯧꯒ꯭ꯔꯤ ꯑꯣꯏꯅ ꯊꯣꯡꯉꯦ ꯑꯃ ꯑꯉꯥꯡꯕꯗꯨꯅꯦꯕꯀꯣ
ꯎꯝ
ꯑꯗꯨ ꯑꯗꯨꯏꯗꯨꯅꯁꯨ ꯍꯦꯟꯅ ꯑꯁꯤ ꯅꯁꯨ ꯍꯥꯎꯋꯤꯗꯅ
ꯎꯝ
ꯎꯝ ꯑꯗꯨꯏꯗ‌ꯣ ꯑꯣꯏꯅ ꯊꯣꯡꯉꯦ ꯑꯗꯨꯗꯨꯒ ꯃꯣꯔꯣꯛ ꯑꯃ ꯃꯦꯠꯂꯦ
ꯎꯝ
ꯑꯗꯨꯗꯨꯒ ꯊꯥꯕꯤꯒ ꯇꯧꯔꯒ ꯆꯥꯔꯦ ꯍꯥꯎꯋꯦ ꯏꯟꯖꯥꯡꯗꯣ ꯑꯩꯈꯣꯏꯒꯤ ꯑꯩꯈꯣꯏ ꯄꯨꯨꯄꯨꯔꯦ ꯌꯥꯝ ꯍꯥꯎꯋꯦꯌꯦ
ꯎꯝ ꯍꯔꯥꯎꯗ꯭ꯔꯥ ꯑꯗꯨꯃꯥꯏ ꯍꯥꯏꯔꯛꯀꯥꯟꯗ
ꯍꯔꯥꯎꯌꯦ ꯑꯩꯈꯣꯏ ꯏꯁꯥꯅꯁꯨ ꯊꯣꯡꯖꯕꯅꯤꯅ ꯌꯥꯝ ꯍꯥꯎꯍꯟꯅꯤꯡꯕꯗꯣ
ꯆꯥꯕꯗ
ꯍꯣꯏ ꯑꯗꯨꯏ ꯃꯇꯨꯡꯁꯨ ꯁꯨꯝ ꯊꯣꯡꯅꯤꯡꯉꯤꯗꯅ
ꯎꯝ
ꯅꯥ ꯑꯩꯅ ꯍꯩꯖꯤꯟꯕꯥꯔꯥ ꯍꯪꯕ ꯑꯩꯅ ꯊꯣꯡꯕꯗꯣ ꯃꯥ ꯍꯥꯏꯖꯤꯟꯕꯩ ꯅꯠꯇꯦ ꯑꯁꯦꯡꯕꯩ ꯍꯥꯎꯋꯦꯌꯦ ꯎꯝ ꯍꯥꯎꯕꯨꯗꯤ ꯍꯥꯎꯋꯦ ꯑꯩꯁꯨ ꯆꯥꯕꯗ ꯎꯝ ꯍꯥꯎꯕꯅꯦ ꯑꯗꯨꯁꯨ
ꯃꯃꯥꯅ ꯕꯖꯥꯔꯗꯒꯤ ꯄꯥꯀꯧꯔꯥ ꯊꯣꯡꯕ ꯂꯩꯔꯛꯑꯦ ꯑꯗꯨꯒ ꯆꯥꯏ ꯍꯥꯎꯋꯦ
ꯎꯝ ꯍꯥꯎꯕꯅꯦ ꯑꯃ ꯄꯥꯀꯧꯔꯗ ꯃꯪꯒꯟ ꯊꯥꯗꯥꯔꯒ ꯆꯥꯕꯗꯣ
ꯑꯪ ꯌꯥꯝ ꯍꯥꯎꯕꯅꯦ ꯑꯗꯣ
ꯆꯥꯅꯤꯡꯉꯦ ꯍꯥꯎꯕꯅꯦ
ꯃꯪꯒꯜ ꯊꯥꯗꯔꯒꯁꯨ ꯍꯥꯎꯋꯦꯕꯀꯣ ꯑꯗꯣ ꯀꯩꯊꯦꯜ ꯃꯆꯥꯒꯤ ꯕꯣꯔꯥꯗꯣ ꯑꯗꯨ ꯊꯥꯗꯔꯛꯒꯅ ꯑꯃꯨꯛꯀꯥ ꯍꯦꯜꯂꯦ ꯑꯗꯨꯒ ꯁꯤꯡꯖꯨꯒ ꯇꯧꯔꯒ ꯆꯥꯕ
ꯆꯥꯅꯤꯡꯉꯦ
ꯑꯗꯨꯃꯥꯏꯅ ꯆꯥꯕꯁꯦ ꯌꯨꯝꯗꯒꯨꯝꯕ ꯆꯥꯔꯥꯗꯤ ꯍꯥꯎꯇꯦ ꯂꯝꯍꯥꯡꯒꯨꯝꯕꯗ ꯆꯥꯔꯒꯅ ꯍꯦꯜꯂꯦ ꯍꯥꯎꯕ ꯀꯣꯏꯕꯒ ꯁꯨꯝ ꯆꯠꯂꯒꯀꯣ ꯑꯩꯗꯣ ꯃꯔꯛ ꯑꯃ ꯂꯥꯏꯕ꯭ꯔꯦꯔꯤ ꯂꯥ
ꯑꯣꯏ ꯌꯥꯅꯤ
ꯅꯪ ꯃꯦꯕ꯭ꯔꯦꯔꯤ ꯂꯥꯛꯑꯝꯃꯒ ꯃꯔꯛ ꯑꯃ ꯍꯦꯛꯇ-ꯍꯦꯛꯇ ꯆꯠꯈꯤꯕ ꯃꯇꯥꯡ ꯑꯃ ꯌꯥꯎꯒꯤꯕꯗꯣ ꯈꯪꯍꯧꯕ꯭ꯔꯥ
ꯑꯪ ꯌꯥꯎꯋꯦ ꯑꯪ ꯌꯥꯎꯋꯦ ꯍꯦꯔꯤꯠ ꯅꯪ ꯉꯥꯔꯒ ꯍꯦꯛꯇ ꯆꯠꯄꯥꯁꯨ ꯌꯥꯎꯋꯦ
ꯑꯪ ꯑꯗꯨ ꯏꯃꯥꯟꯅꯕꯤꯗꯨꯅ ꯑꯩꯁꯤ ꯂꯧꯕ ꯂꯥꯛ ꯑꯗꯨꯝ ꯆꯠꯇ꯭ꯔꯣ ꯑꯥ ꯎꯌꯥꯔꯣꯝꯗꯩ ꯐꯥꯎꯖꯤꯜꯂꯒ ꯂꯧ ꯌꯥꯏꯗꯥ ꯐꯥꯎꯗꯣꯛꯔꯛꯇꯣꯏꯅꯦꯕ ꯑꯥꯆꯠꯄꯗꯣ ꯑꯗꯣ ꯊꯣꯛꯂꯛꯑꯒ ꯆꯥꯕ ꯅꯨꯡꯉꯥꯝ ꯍꯥꯎꯖꯥꯅꯤ ꯍꯥꯏꯗꯤ ꯀꯨꯏꯅ ꯁꯨꯝ ꯑꯃ ꯉꯁꯥꯏꯗꯒꯤ ꯂꯝꯍꯥꯡꯗ ꯂꯩꯔꯨꯕꯒꯤ ꯌꯥꯝ ꯅꯨꯡꯉꯥꯏꯔꯨꯔꯒꯀꯣ ꯋꯥꯈꯜꯒꯗꯣ ꯄꯨꯡꯍꯥꯡ-ꯍꯥꯡꯉꯥꯒ ꯌꯣꯝ ꯅꯨꯡꯉꯥꯏꯔꯒ ꯑꯧꯗꯥꯀꯣ ꯃꯄꯥ ꯑꯃ ꯂꯩꯌꯦꯕ ꯋꯥ ꯂꯧꯌꯥꯏꯒꯤꯗ ꯃꯣꯏ ꯏꯁꯤꯡ ꯈꯣꯡ ꯆꯦꯜꯂꯤꯗꯅ ꯑꯇꯩ-ꯑꯇꯩ ꯃꯄꯥ ꯃꯩꯇꯨꯕꯨꯗꯤ ꯑꯁ ꯑꯗꯨꯝ ꯄꯤꯛꯅ ꯊꯝꯕ ꯌꯥꯎꯋꯦ ꯆꯥꯎꯅ ꯊꯝꯕ ꯌꯥꯎꯋꯦ ꯁꯨꯝ ꯂꯩꯗꯅ ꯃꯣꯏ ꯗꯥꯝ ꯁꯦꯝꯕꯗꯣ ꯍꯧꯖꯤꯛꯀꯤ ꯑꯩꯈꯣꯏꯅ ꯐꯝꯃꯤ ꯃꯄꯥꯗꯨꯅꯅꯦ ꯈ꯭ꯋꯥꯏ ꯆꯥꯎꯅ ꯁꯦꯝꯕ ꯃꯄꯥ ꯑꯣꯏꯕꯅꯦꯕꯀꯣ ꯅꯪ ꯈꯪꯉꯝꯕꯁꯨ ꯌꯥꯏ ꯃꯈꯣꯡꯗ ꯀꯥꯟꯖꯤꯟꯕꯝꯗ ꯄꯨꯡꯍꯩꯗꯣꯟ ꯑꯃ ꯍꯧꯔꯒ ꯃꯅꯨꯡꯗ ꯍꯩꯅꯧꯒꯨꯝꯕ ꯃꯌꯥꯝ ꯍꯧꯔꯥ ꯃꯈꯥꯗꯅ ꯅꯥꯄꯤ ꯁꯤꯠ ꯅꯥꯟꯅ ꯍꯧꯕꯅꯦꯕ ꯆꯥꯛꯀ ꯆꯥꯟꯅꯕ ꯃꯌꯨꯡ ꯌꯥꯝ ꯅꯨꯡꯉꯥꯏꯗꯧ ꯃꯄꯥꯗꯣ ꯑꯗꯣ ꯆꯨꯖꯥꯛꯁꯨ ꯍꯧꯋꯦ ꯑ ꯑꯗꯩ ꯏꯁꯤꯡ ꯩ ꯃꯈꯣꯟꯗꯨꯅ ꯍꯦꯟꯅ ꯑꯃꯩꯋꯥꯡ ꯐ꯭ꯔꯦꯁꯆ ꯆꯦꯟꯕꯗꯣ ꯑꯗꯨꯝ ꯂꯣꯛꯇ ꯏꯁꯤꯡ ꯇꯥꯕꯩ ꯃꯑꯣꯡꯗ ꯇꯥꯔꯕꯀꯣ ꯃꯥ ꯈꯣꯟꯗꯣ ꯅꯨꯡꯉꯥꯏ ꯑꯃ ꯅꯣꯡꯃꯥ ꯆꯨꯝꯐ꯭ꯔꯩ ꯍꯧꯋꯦꯕꯀꯣ ꯈꯔꯥ ꯆꯠꯊꯣꯛꯑꯒ
ꯎꯝ
ꯃꯣꯏ ꯆꯨꯝꯐ꯭ꯔꯩꯗꯣ ꯃꯩꯅꯒꯨꯝꯕ ꯆꯥꯛꯄ ꯈꯪꯗꯦ ꯃꯈ ꯈꯣꯡꯗ ꯑꯃ ꯇꯤꯟ ꯇꯥꯕꯩ ꯅꯠꯇꯅ ꯃꯩꯅ ꯆꯥꯔꯛꯄꯩ ꯑꯃ ꯀꯩꯅꯣꯝ ꯇꯧꯕꯗꯣ
ꯀꯪꯁꯤꯜꯂ ꯊꯤꯖꯤꯜꯂꯒ ꯂꯩꯕ꯭ꯔꯣꯕ
ꯑꯪ ꯀꯪꯁꯤꯜꯂꯒ ꯃꯩꯅ ꯆꯥꯛꯀꯥꯟꯗ ꯑꯃ ꯎꯅꯥꯗ ꯑꯣꯏꯔꯁꯨ ꯀꯪꯁꯤꯜꯂꯒ ꯑꯃ ꯂꯩꯕꯉꯗꯥꯏꯅꯦ ꯑꯗꯨꯃꯥꯏꯅ ꯂꯣꯏꯅ
ꯈꯣꯏꯖꯤꯜꯂꯒ ꯇꯧꯔꯒ ꯂꯩꯕꯗꯣ
ꯎꯝ ꯐꯗꯤꯦ ꯐꯖ ꯆꯥꯠꯅꯤ ꯂꯣꯛꯀꯦꯁꯤꯡ ꯃꯈꯜꯗꯨꯣ ꯇꯥꯕꯗ ꯑꯗꯨꯝ ꯏꯁꯥꯗꯣ ꯀꯩꯅꯣꯝꯃ ꯇꯧꯕꯗꯀꯣ
ꯏꯪꯕꯗꯣ ꯍꯥꯏꯗꯤ ꯋꯥꯈꯜꯗꯣ ꯌꯥꯝꯅ ꯐ꯭ꯔꯦꯁ ꯑꯣꯏ ꯁꯣꯛꯒꯅꯦ ꯏꯪꯒ ꯂꯥꯎꯔꯒ ꯁꯨꯝ ꯏꯁꯥꯗꯣ ꯋꯥꯈꯜꯒꯁꯤ ꯏꯐꯛ ꯐꯛꯆꯤꯜꯂꯒ ꯂꯩꯔꯨꯔꯒ ꯌꯥꯝ ꯐ꯭ꯔꯦꯁ ꯑꯣꯏꯊꯣꯛꯄ ꯌꯥꯝ ꯏꯪꯊꯣꯛꯄꯗꯣ ꯅꯨꯡꯉꯥꯏꯕ ꯑꯪ ꯑꯗꯩ ꯎꯆꯦꯛꯀ ꯁꯨꯝ ꯈꯣꯡꯒ ꯈꯣꯡꯖꯤꯜꯂꯛꯄꯗꯣ
ꯎꯝ
ꯅꯨꯡꯁ ꯅꯨꯡꯉꯥꯏꯕꯅꯦ
ꯑꯗꯩ ꯃꯤꯅꯗꯤ ꯌꯥꯝ ꯌꯥꯎ__ ꯃꯨꯟ ꯃꯨꯟ ꯌꯦꯡꯉꯝꯕꯅꯦ ꯑꯗꯨꯃꯥꯏꯅ ꯐꯝꯕꯗꯣ ꯑꯗꯣ ꯅꯨꯄꯤ ꯉꯥꯛꯇꯅꯤꯅ ꯀꯩꯁꯨꯕꯨꯗꯤ ꯈꯜꯂꯝꯃꯣꯏꯕ
ꯀꯩꯁꯨ ꯀꯥꯏꯗꯦꯗ ꯍꯧꯖꯤꯛ ꯍꯣꯠꯅꯔꯦ ꯃꯤ ꯅꯨꯄꯥ ꯅꯨꯄꯤ ꯌꯥꯝ ꯎꯅ ꯅꯕꯅꯦ
ꯅꯨꯄꯤ ꯑꯃ ꯈꯔ ꯃꯨꯕꯗꯣ ꯑꯩꯅ ꯅꯪꯉꯣꯟꯗ ꯑꯃ ꯍꯥꯏꯒꯤꯕꯗꯣ ꯅꯨꯄꯥ ꯀꯩꯅꯣ ꯇꯧꯋꯦꯅ ꯑꯗꯨꯗꯨ ꯃꯥꯁꯨ ꯍꯦꯛꯇ ꯍꯦꯛꯇ ꯐꯝꯕ ꯂꯩꯔꯝꯃꯦꯕ ꯈꯪꯕ꯭ꯔꯥ ꯃꯥꯗꯤ ꯈꯔ ꯆꯠꯊꯣꯛꯑꯒ ꯌꯥꯝ ꯀꯥ ꯍꯦꯟꯅ ꯆꯪꯁꯤꯟꯗ꯭ꯔꯤꯉꯩ ꯑ ꯂꯝꯕꯤꯒꯤꯗꯨꯗ ꯐꯛꯀ ꯊꯥꯔꯒ ꯃꯥꯌꯨꯉꯥꯝ ꯄꯤꯛꯅꯤꯛ ꯂꯥꯛꯄꯩ ꯃꯑꯣꯡꯗꯀꯣ
ꯀꯌꯥꯝ ꯅꯨꯡꯉꯥꯏꯅ ꯋꯥꯈꯜ ꯒꯥꯗꯣ ꯐꯣꯔꯦꯟꯗ ꯀꯣꯏ ꯆꯠꯄꯒꯤ ꯋꯥꯈꯜ ꯈꯜꯂꯒ
ꯑꯥꯎ ꯃꯌꯥꯝ ꯄꯨꯜꯂꯒ ꯑꯝꯇꯪ ꯀꯣꯏꯕꯒꯨꯝꯕ ꯆꯠꯂꯗꯤ ꯅꯨꯡꯉꯥꯏꯅꯤꯕ ꯑꯗꯨꯃꯥꯏꯅ ꯑꯃꯅꯤ ꯈꯛꯇ ꯆꯠꯄꯗꯤ ꯅꯨꯡꯉꯥꯏꯕꯝ ꯈꯪꯗꯦꯕ
ꯎꯝ ꯑꯗꯣ ꯏꯃꯥꯟꯅꯕꯤ ꯑꯩꯈꯣꯏ ꯑꯍꯨꯝ ꯆꯠꯂꯁꯨ ꯑꯗꯨꯝ ꯏꯪ ꯏꯪ ꯂꯥꯎꯅ ꯅꯨꯡꯉꯥꯏꯅꯤ ꯍꯥꯏꯕꯤ ꯑꯅꯤꯒꯨꯝꯕꯗ ꯆꯠꯄꯁꯤꯁꯨ ꯅꯨꯡꯉꯥꯏꯕꯝ ꯈꯤꯇꯪ ꯋꯥꯠꯄꯅꯦꯕ
ꯑꯪ ꯒꯥꯔꯤ ꯂꯝꯕꯤꯗꯤ ꯐꯠꯇꯦ ꯆꯠꯁꯦ ꯂꯝꯕꯤꯗꯤ ꯈꯨꯐ ꯇꯑꯃ ꯐꯠꯇꯦ ꯂꯣꯏꯔꯦ
ꯎꯝ ꯐꯠꯇꯕꯅꯦ ꯑꯁꯣꯝ ꯅꯥꯀꯣꯟ ꯎꯌꯥ ꯂꯝꯕꯤꯅ ꯍꯦꯟꯅ ꯐꯕꯅꯦ
ꯎꯝ ꯐꯩ ꯎꯌꯥ ꯂꯝꯕꯤꯗꯤ ꯂꯧꯌꯥꯏ ꯂꯝꯕꯤꯗꯨꯗꯤ ꯀꯣꯝ ꯀꯣꯝ ꯁꯥꯔꯒ ꯂꯣꯏꯟ ꯂꯩꯗꯅꯀꯣ ꯁꯦꯝꯖꯤꯟꯕꯤꯔꯗ__
ꯑꯃꯗꯨꯁꯨ ꯀꯥꯏꯔꯛꯑꯅꯤ ꯊꯨꯅ
ꯎꯝ
ꯑꯐꯕ ꯔꯣꯝꯗꯩ ꯉꯥꯠꯇ ꯆꯠꯅꯔꯝꯅꯦꯕ ꯍꯧꯖꯤꯛꯀꯥꯟ ꯑꯃꯨꯛ
ꯎꯝ ꯑꯃꯗꯨꯗꯤ ꯁꯤꯠ ꯅꯥꯜꯂꯒ ꯅꯨꯡꯁꯨ ꯅꯨꯡꯉꯥꯏ ꯑꯗꯩ ꯃꯤ ꯆꯤꯛꯄꯁꯨ ꯑꯗꯨꯅꯁꯨ ꯍꯦꯜꯂꯦꯗꯅ ꯑꯃꯗꯨꯅ ꯑꯃꯨꯛ ꯁꯨꯝ ꯀꯣꯏꯕ ꯂꯥꯛꯄ ꯀꯩꯗꯧꯕ ꯑꯗꯩꯗꯤ ꯂꯧ ꯎꯕꯩꯁꯨ ꯑꯌꯥꯝꯕ ꯂꯝꯕꯤꯗꯣ ꯑꯗꯩ ꯂꯣꯏ ꯐꯥꯎꯅꯩꯌꯦꯕ
ꯎꯝ
ꯑꯗꯩ ꯃꯤꯒꯩꯁꯨ ꯄꯣꯠ ꯌꯥꯝ ꯌꯣꯟꯕꯅꯦ ꯆꯨꯖꯥꯛꯀꯨꯝꯕ ꯑꯗꯨꯝ ꯍꯤꯡꯒꯣꯟꯗ ꯊꯥꯕ ꯄꯣꯠꯇꯣ
ꯀꯩꯅꯣꯗ ꯂꯋꯥꯏ ꯂꯝꯕꯤꯒꯤꯗꯨꯗ
ꯑꯪ ꯃꯣꯏ ꯈꯣꯡ ꯍꯦꯛ ꯂꯥꯟꯊꯣꯛꯄꯒ ꯌꯣꯟꯕꯅꯦ
ꯑꯣ ꯑꯣ
ꯁꯣꯔꯠ ꯑꯦ ꯁ꯭ꯋꯤꯠ ꯀꯣ꯭ꯔꯟꯒꯨꯝꯕ ꯑꯗꯩ ꯆꯥꯛꯍꯥꯎ ꯆꯨꯖꯥꯛꯀꯨꯝꯕ ꯑꯗꯨꯝꯕꯅ ꯍꯦꯜꯂꯦ ꯌꯣꯟꯕ ꯑꯇꯣꯞꯄꯗꯤ ꯌꯥꯝ ꯀꯥ ꯍꯦꯟꯅ ꯌꯣꯟꯗꯦ ꯈꯔ ꯂꯝꯕꯤꯗꯨ ꯆꯪꯉꯛꯄꯗ ꯉꯥꯏꯔꯤꯉꯩꯒꯤꯗꯣ ꯑꯗꯨꯗꯗꯤ ꯌꯥꯝ ꯐꯖꯩꯑꯕ ꯃꯣꯏ ꯆꯪꯐꯝ ꯀꯩꯅꯣꯒꯥꯛꯇꯣ ꯑꯥ ꯀꯩ ꯍꯥꯏꯕ ꯎꯕꯥꯛ ꯊꯥꯕꯗꯣ ꯍꯣꯏ ꯑꯗꯨꯃꯥꯏꯅꯒ ꯇꯧꯕꯗꯣ ꯐꯖ ꯐꯖꯅ ꯁꯦꯝꯕꯤꯕꯅꯦꯕ ꯑ ꯐꯔꯝꯃꯅꯨꯡ__ ꯆꯪꯒ꯭ꯔꯗꯤ ꯑꯗꯨꯃꯥꯏꯗꯤ ꯁꯦꯝꯗꯦꯕ ꯅꯥꯄꯤꯁꯨ ꯄꯨꯡꯁꯣꯡ ꯁꯣꯡꯖꯤꯜꯂꯒ ꯊꯤꯗꯤ ꯊꯤꯌꯦꯕ
ꯎꯝ ꯑꯗꯨꯏꯁꯨ ꯏꯪ ꯏꯪꯗꯤ ꯂꯥꯎꯕꯅꯤꯗ ꯄꯥꯈꯜꯂꯦꯗꯨꯝ ꯀꯣ
ꯃꯅꯨꯡ ꯆꯪꯉꯒꯅ ꯑꯃꯨꯛ ꯃꯤ ꯂꯥꯡꯕꯒꯤ ꯅꯤꯜꯗꯣ ꯐꯪꯗꯕꯒꯤ ꯑꯗꯨꯅ ꯍꯦꯟꯗꯤ ꯍꯦꯟꯕ
ꯎꯝ
ꯍꯧ ꯂꯧꯁꯤꯔꯝꯕꯤ ꯑꯃꯨꯛ ꯌꯥꯝ ꯆꯠꯅꯔꯝꯒꯤꯅꯤ ꯊꯝꯕꯥꯜ ꯀꯩꯀꯥꯛ ꯁꯥꯠꯂꯞꯅꯤꯅ
ꯎꯝ ꯑꯁꯣꯝ ꯀꯩꯅꯣ ꯂꯝꯕꯤꯗꯣ ꯀꯥꯏꯔꯣꯝꯗ
ꯂꯧꯁꯤꯗ ꯑꯃ ꯀꯩꯅꯣꯒꯤ ꯅꯤꯡꯊꯧ ꯄꯔꯦꯡꯗꯩ ꯆꯪꯕꯗꯣ
ꯑꯥ ꯑꯥ ꯂꯧꯁꯤꯔꯣꯝꯒꯤ
ꯑ ꯊꯕꯥꯜ ꯌꯥꯝ ꯁꯥꯠꯂꯦ ꯍꯥꯏꯕꯅꯤ ꯍꯟꯗꯛ
ꯑꯣ ꯑꯣ ꯌꯦꯡꯉꯨꯕ ꯌꯥꯏꯅꯦ ꯑꯗꯨ ꯀꯩꯅꯣꯗꯤ ꯇꯧꯋꯦ ꯍꯥꯏ ꯑꯝ ꯂꯧꯁꯤꯗ ꯁꯥꯠꯄ ꯊꯝꯕꯥꯜꯁꯦ
ꯎꯝ
ꯍꯦꯛꯄ ꯌꯥꯗꯦ ꯍꯥꯏꯌꯦꯕ
ꯑꯣ ꯈꯪꯗꯦ ꯑꯗꯨꯗꯤ
ꯍꯣꯏ
ꯅꯍꯥꯟ ꯈꯦꯟꯖꯣꯡꯒ ꯍꯦꯛꯂ ꯆꯥꯏ
ꯎꯝ
ꯌꯣꯡꯌꯥꯝ ꯅꯨꯃꯤꯗꯥꯡ ꯋꯥꯏꯔꯝꯗꯣ ꯃꯤ
ꯃꯣꯏ ꯑꯌꯥꯝꯕ ꯑꯣꯏꯗꯣꯏꯅꯤꯅꯥꯀꯣ
ꯎꯝ ꯅꯨꯃꯤꯗꯥꯡ ꯋꯥꯏꯔꯝꯗꯨ ꯃꯤ ꯇꯨꯏꯁꯟꯒ ꯕꯪ ꯇꯧꯅꯔꯒ ꯌꯣꯡꯌꯥꯝ ꯂꯥꯛꯑꯦ ꯍꯥꯏꯕꯅꯦ ꯀꯄꯜ ꯀꯄꯜ꯫
ꯑꯁ ꯈꯪꯗꯦ ꯄꯨꯕꯤꯅꯕꯥ ꯂꯩꯇꯕ ꯑꯈꯣꯏꯗꯤ ꯗꯨꯒꯅꯦ ꯑꯃꯥ ꯎꯝ ꯕꯐꯦꯂꯣ ꯐꯥꯝꯗꯣ
ꯎꯝ
ꯑꯗꯣꯝ ꯆꯠꯄꯩꯗꯨ ꯕꯐꯦꯂꯣ ꯐꯥꯝꯒꯤꯁꯨꯅꯦ ꯈꯦꯆꯔꯤꯒ ꯌꯣꯜꯂꯦꯕ ꯃꯣꯏ ꯎꯈꯣꯡ ꯑꯃ ꯂꯩꯕꯗꯣ ꯒꯥꯔꯤ ꯇꯧꯔ ꯌꯣꯟꯕ
ꯑꯥ ꯑꯥ ꯅꯪ ꯍꯥꯏꯕꯗꯣ ꯑꯩꯕꯨꯗꯤ ꯈꯪꯗꯦ
ꯑꯗꯨꯏꯗꯨꯒ ꯀꯩꯅꯣ ꯇꯧꯋꯦ ꯑꯗꯨꯒꯤ ꯁꯤꯡꯖꯨꯗꯨ ꯃꯤꯃꯤ ꯁꯤꯡꯖꯨꯗꯨꯁꯨ ꯌꯥꯝ ꯍꯥꯎꯕꯅꯦꯕ
ꯎꯝ
ꯑꯗꯨꯝ ꯌꯥꯝ ꯐꯖꯅ ꯇꯧꯕꯤꯕꯅꯦꯕ ꯑꯗꯨꯒ ꯍꯟꯗꯛ ꯆꯠꯂꯨꯕꯩꯗꯨꯗ ꯑꯩꯅ ꯁꯥꯠꯂꯦ ꯌꯥꯝ ꯐꯖꯅ ꯁꯥꯠꯂꯦ ꯑꯗꯨꯏꯗꯨꯒ ꯈꯦꯆꯤꯒꯥꯡ ꯀꯩꯅꯣ ꯇꯍꯧꯋꯤ
ꯎꯝ
ꯈꯦꯆꯤꯒ ꯌꯣꯜꯍꯧꯋꯦꯕ ꯑꯗꯨ ꯊꯝ ꯑ ꯊꯝꯕꯥꯜꯗꯣ ꯌꯥꯝ ꯐꯖꯅꯕꯨꯗꯤ ꯁꯥꯠꯄꯅꯦꯕ
ꯎꯝ
ꯑꯗꯣꯏꯇꯥꯔꯁꯨ ꯍꯧꯖꯤꯛꯇꯣ ꯃꯤ ꯃꯌꯥꯝ ꯑꯃꯨꯛ ꯆꯠꯁꯤꯟꯗꯅ ꯍꯦꯛꯇꯠ ꯈꯣꯇꯠ ꯇꯧꯕꯒꯤꯅꯦ
ꯍꯣꯏ ꯑꯩꯅ ꯌꯥꯝ ꯁꯥꯎꯅꯤꯡꯕꯃ ꯂꯩꯌꯦ ꯑꯗꯨꯝ ꯐꯣꯟꯗꯒꯨꯝꯕ ꯊꯦꯡꯅꯕ ꯀꯥꯟꯗꯣ ꯊꯝꯕꯥꯜ ꯃꯆꯥ ꯄꯤꯛꯇ꯭ꯔꯨ ꯄꯤꯛꯇ꯭ꯔꯨ ꯄꯤꯛꯄꯒꯥꯁꯦ ꯃꯣꯏꯅ ꯄꯨꯡ ꯍꯦꯛꯇ ꯍꯦꯛꯄꯗꯣ ꯐꯣꯇꯣ ꯀꯥꯞ ꯐꯖꯅꯕ
ꯍꯣꯏ ꯍꯣꯏ ꯍꯣꯏ ꯌꯥꯝ ꯐꯣꯏ ꯑꯗꯨ ꯃꯤ ꯍꯦꯛꯇꯣꯛꯄꯤꯔꯒ ꯑꯩꯈꯣꯏꯅ ꯀꯩꯝ ꯁꯤꯖꯤꯟꯅꯗꯧꯁꯨ ꯅꯠ ꯇꯦꯕ ꯑꯗꯒꯤ ꯊꯝꯕꯥꯜꯗꯣ ꯍꯦꯛꯑꯒ ꯍꯧꯖꯤꯛ ꯀꯥꯟ ꯑꯃ ꯕꯣꯔꯥꯒ ꯍꯧꯔ ꯆꯥꯅꯔꯤꯕ ꯆꯥ ꯂꯣꯟꯕꯗꯒ ꯍꯥꯞ ꯇꯣꯛꯇꯅ ꯈꯣꯠꯇ ꯑꯩꯗꯤ ꯌꯥꯝ ꯁꯥꯎꯅꯤꯡꯉꯦ ꯑꯗꯣ ꯍꯥꯏꯗꯤ ꯂꯩꯒꯤ ꯂꯩꯏꯅꯥꯗꯨꯗ ꯌꯦꯡꯉꯣꯅꯦ ꯇꯧꯕꯤꯔꯤꯗꯣ ꯃꯣꯏꯅ ꯑꯩꯗꯤ ꯌꯥꯝ ꯅꯨꯡꯉꯥꯏꯇꯦꯕ
ꯊꯝꯃꯒ ꯊꯝꯆꯦꯠ ꯑꯣꯏꯅ ꯆꯥꯔꯁꯨ ꯌꯥꯏ ꯍꯌꯦꯡꯋꯥꯏ ꯁꯤꯖꯤꯟꯅꯕ
ꯌꯥ ꯑꯈꯣꯏ ꯅꯍꯥꯋꯥꯏꯔꯝ ꯇꯥꯗ ꯀ꯭ꯂꯥꯁ ꯅꯥꯏꯟꯗꯔꯥ ꯑꯃ ꯌꯥꯎꯔꯤꯗꯨꯅꯤ ꯀꯩꯅꯣ ꯑꯗꯨ ꯏꯂꯚꯦꯟꯗꯁꯨ ꯌꯥꯎꯏ ꯊꯝ ꯁꯨꯝ ꯍꯥꯏꯞ ꯊꯝꯕꯥꯜꯁꯦꯌꯣ ꯍꯥꯏꯗꯤ ꯃꯥꯒꯤ ꯁꯤꯖꯤꯟꯅꯕꯝꯁꯦ ꯑꯃꯨꯛ ꯀꯩꯅꯣ ꯆꯍꯤ ꯑꯃꯗꯩ ꯆꯍꯤ ꯑꯃꯨꯛ ꯑꯃꯨꯛ ꯂꯦꯞ ꯗꯦꯔ ꯊꯝꯕꯥꯜ ꯑꯣꯏꯅ ꯇꯧꯕ ꯌꯥꯔꯦ ꯊꯝꯃꯜ ꯑꯣꯏꯅ ꯑꯩꯈꯣꯏꯅ ꯂꯥꯏꯗ ꯀꯠꯂꯦꯀꯣ
ꯎꯝ
ꯑꯗꯩ ꯊꯝꯆꯦꯠ ꯑꯣꯏꯅ ꯑꯃꯨꯛ ꯀꯠꯂꯦ ꯃꯥꯏ ꯃꯅꯥ ꯃꯅꯥꯕꯨ ꯍꯦꯛ ꯀꯥꯟꯅꯗ꯭ꯔꯥ ꯌꯦꯡꯉꯨ ꯃꯆꯩꯗꯒꯤ ꯀꯩꯗꯒꯤ ꯆꯩꯗꯩꯁꯨ ꯂꯪ ꯁꯨꯡꯅꯗꯅ ꯈꯣꯠꯅꯗꯅ ꯇꯧꯔꯛ ꯏꯁꯦ ꯑꯗꯩ ꯑꯃꯨꯛ ꯀꯪꯅ ꯀꯪꯒꯔꯦ ꯍꯥꯏꯔꯁꯨ ꯑꯃꯨꯛ ꯊꯝ ꯊꯝꯆꯦꯠ ꯂꯩꯔꯦꯀꯣ ꯊꯝꯆꯦꯠꯇꯨꯗꯩ ꯑꯃꯨꯛ ꯆꯥꯕ ꯌꯥꯔꯛꯇꯕ ꯀꯪꯗ ꯀꯪꯈ꯭ꯔꯦ ꯍꯥꯏꯇꯥꯥꯔꯁꯨ ꯑꯩꯈꯣꯏ ꯂꯥꯏ ꯈꯨꯔꯨꯝꯕꯗ ꯑꯩꯈꯣꯏꯅ ꯊꯝꯆꯦꯠꯀꯤ ꯂꯦꯡꯉꯒ ꯁꯤꯖꯤꯟꯅꯕꯅꯦꯕ ꯑꯀꯪꯕꯗꯨꯅ ꯑꯗꯨꯃꯥꯏꯅ ꯁꯤꯖꯤꯟꯅꯔꯦꯀꯣ ꯑꯩ ꯑꯃꯨꯛ ꯑꯗꯨꯁꯨ ꯑꯃꯨꯛ ꯂꯣꯏꯈ꯭ꯔꯦ ꯍꯥꯏꯇꯥꯔꯁꯨ ꯊꯝꯕꯧ ꯑꯥ ꯊꯝꯕꯧ ꯑꯧ ꯑꯃꯨꯛ ꯑ ꯊꯝꯕꯧꯗꯣ ꯑꯃꯨꯛ ꯂꯣꯏꯔꯄꯗꯩ ꯑꯃꯨꯛ ꯃꯅꯥ ꯑꯅꯧꯕ ꯄꯥꯜꯂꯛꯑꯒ ꯑꯃꯨꯛ ꯍꯧꯔꯛꯑꯅꯤ ꯅꯠꯇ꯭ꯔꯥ ꯃꯥꯁꯦ ꯑꯃꯨꯛ ꯂꯦꯞꯆꯗꯕꯅꯤ ꯑꯣ
ꯎꯝ ꯑꯗꯣ ꯍꯥꯏꯗꯤ ꯍꯦꯞ ꯗꯨ ꯃꯤ ꯑꯃꯈꯛꯇ ꯅꯠꯇꯦ ꯍꯥꯏꯕ ꯀꯣꯏꯕ ꯂꯥꯛꯏ ꯃꯤꯃꯩ ꯂꯣꯏꯅ ꯍꯦꯛꯏꯅꯦ ꯈꯨꯌꯥꯝ ꯑꯃ ꯌꯥꯝ ꯗꯨꯅ ꯌꯣꯡ ꯌꯥꯝ ꯃꯥꯡꯍꯜꯂꯦꯕ ꯐ꯭ꯔꯤꯗ
ꯇꯃꯨꯏ ꯍꯥꯏꯕ ꯑꯗꯣ
ꯎꯝ ꯃꯣꯏ ꯑꯗꯨ ꯇꯧꯗꯣꯏꯗꯣ ꯐꯣꯇꯣ ꯀꯥꯞꯄꯅꯤ ꯑꯗꯩ ꯌꯨꯝꯗ ꯏꯁꯤꯡꯗꯒꯨꯝꯕ ꯇꯤꯡꯉꯃ
ꯑꯌꯥꯝꯕꯅꯗꯤ ꯑꯃꯣꯛ ꯇꯤꯡꯉꯝꯃꯣꯏ ꯑꯗꯨꯒꯤ ꯄꯣꯠꯇꯣ ꯉꯥꯏꯍꯥꯛꯇꯪꯒꯤ ꯇꯧꯔꯝꯃꯒ ꯀꯩꯁꯨ ꯐꯖꯅ ꯍꯥꯏꯗꯤ ꯆꯦꯛꯁꯤꯟꯅ ꯁꯤꯟꯅꯕꯤꯗꯦ ꯍꯥꯏꯕ
ꯑꯗꯨꯝ ꯍꯨꯟꯗꯣꯛꯈ꯭ꯔꯅꯤ ꯑꯗꯨꯒ ꯑꯗꯨꯝ ꯀꯥꯡꯗꯒꯨꯝꯕꯕꯨꯗꯤ ꯌꯥꯝ ꯍꯦꯛꯅꯩ ꯄꯣ ꯃꯤꯅ ꯂꯥꯏꯗ ꯀꯠꯄꯒꯤ ꯑꯗꯨꯅ ꯃꯈꯜ ꯑꯃ ꯑꯣꯏꯒ꯭ꯔꯦꯕ
ꯍꯣꯏ ꯍꯣꯏ ꯂꯥꯏꯗ ꯀꯠ ꯐꯪꯖꯒ꯭ꯔꯕꯗꯨꯅ ꯃꯈꯜ ꯑꯃ ꯑꯣꯏꯌꯦꯕ ꯍꯧꯖꯤꯛ ꯃꯔꯛ ꯁꯔꯛꯁꯤꯗ ꯍꯦꯛ ꯅꯍꯥꯟ ꯈꯤꯇꯪ ꯃꯆꯥ ꯑꯣꯏꯅ ꯄꯣꯝ ꯍꯧꯔꯛꯄꯗꯒꯤꯅ ꯍꯧꯖꯤꯛ ꯄꯣꯝꯗꯣ ꯇꯧꯔꯤꯁꯤ ꯀꯩꯁꯨ ꯂꯥꯏꯗ ꯐꯖꯅ ꯀꯠꯄꯤꯕ ꯅꯠꯇꯦ ꯍꯥꯏꯕ ꯑꯗꯣ ꯒ꯭ꯌꯥꯟ ꯇꯥꯕ ꯃꯤꯅ ꯀꯩꯁꯨ ꯍꯦꯛꯇꯦ ꯍꯥꯏꯕ
ꯊꯝꯕꯥꯜ ꯆꯥꯝ ꯅꯤꯄꯥꯜꯗꯣ ꯑꯗꯨꯗꯤ ꯁꯨꯝ ꯄꯨꯛ ꯀꯩꯀꯥ ꯅꯥꯕ ꯈꯣꯠꯄꯒꯤ ꯐꯩꯌꯦꯅ ꯑꯗꯨꯝ ꯐꯨꯠꯂ ꯊꯛꯅꯗ꯭ꯔ ꯃꯤ ꯃꯩꯅ
ꯑꯗꯩ ꯑ ꯑꯁ ꯊꯛꯅꯩ ꯑꯗꯩ ꯑꯗꯨꯗꯤ ꯌꯥꯝ ꯇꯥꯡꯕ ꯍꯤꯗꯥꯛꯅꯤꯗ ꯍꯥꯏꯗꯤ ꯊꯝꯕꯥꯜ ꯆꯥꯝꯅꯤꯄꯥꯟꯁꯦ ꯃꯅꯥ ꯅꯤꯄꯥꯟ ꯆꯥꯝꯅꯤꯞ
ꯑꯥ ꯑꯗꯨꯁꯨ ꯑꯗꯨꯝ ꯍꯦꯛꯇꯣꯛꯑꯒ ꯇꯧꯕ ꯚꯤꯗꯤꯑꯣ ꯀꯩꯀꯥ ꯅꯝꯕꯩ ꯗꯃꯥ ꯎꯏ ꯍꯥꯏꯕ ꯐꯖꯅ ꯇꯧꯕꯤꯒ꯭ꯔ ꯑꯗꯨꯝ ꯐꯕ ꯑꯗꯣ
ꯍꯣꯏ
ꯐꯁꯨ ꯐꯖꯕ ꯑꯗꯨꯅꯁꯨ ꯌꯥꯝ ꯍꯦꯟꯕꯅꯤ ꯁꯥꯜꯂꯛꯀꯥꯟꯗ ꯄꯣꯝꯇꯛ ꯇꯧꯔ
ꯀꯩꯅꯣꯅꯤ ꯑꯩꯅ ꯉꯥꯡꯕꯁꯦ ꯌꯥꯝ ꯍꯧꯅ ꯑꯗꯨꯝ ꯐꯖꯅ ꯇꯥꯕ꯭ꯔꯥ
ꯇꯥꯏ ꯑꯩꯅ ꯉꯥꯡꯕꯗꯤ ꯇꯞꯄ꯭ꯔꯥ
ꯇꯞ ꯌꯥꯝ ꯇꯞꯄꯗꯤꯗꯤ ꯈꯤꯇꯪꯗꯤ ꯇꯞꯄ ꯃꯥꯜꯂꯦ ꯌꯥꯝ ꯇꯞꯄꯗꯤ ꯅꯠꯇꯦ
ꯑꯩꯈꯣꯏ ꯕꯥ ꯇꯨꯝꯕꯩꯅꯦ
ꯌꯥꯏꯗ ꯑꯗꯨꯝ ꯇꯥꯏꯌꯦꯕꯗꯣ ꯑꯩꯅ ꯍꯥꯏꯗꯤ ꯑꯩꯈꯣꯢ ꯇꯥꯟꯗ꯭ꯔꯁꯨ ꯁꯨꯝ ꯀꯩꯅꯣ ꯇꯅꯗꯕꯩ ꯇꯥꯔꯝꯗꯕ ꯌꯥꯎꯕꯅꯦꯕꯀꯣ ꯃꯣꯏ ꯔꯦꯀꯣꯔꯗꯤꯡ ꯇꯧꯕꯗ ꯑꯗꯨꯒꯤ ꯁꯨꯝ ꯅꯛꯁꯤꯜꯂꯒ ꯈꯔ ꯀꯟꯅ ꯀꯟꯅ ꯑꯗꯨꯝ ꯉꯥꯡꯉꯣꯕ
ꯎꯝ ꯀꯩꯅꯣ ꯇꯧꯕꯗꯣ ꯍꯥꯏꯗꯤ ꯑꯗꯨꯝ ꯍꯥꯟꯅꯗꯤ ꯑꯩ ꯀꯛꯑꯝꯃꯦꯕꯀꯣ ꯍꯧꯖꯤꯛꯇꯤ ꯑꯩ ꯑꯝꯇ ꯀꯛꯑꯔꯣꯏꯒꯦ ꯈꯜꯂꯦ ꯃꯣꯏ ꯐꯖꯅ ꯃꯨꯠꯆꯈꯤꯕꯗꯣ
ꯎꯝ
ꯑꯗꯨꯃꯥꯏꯅ ꯑꯣꯏꯅ ꯇꯧꯍꯜꯂꯁꯦ
ꯍꯣꯏ ꯍꯣꯏ ꯌꯥꯏ ꯌꯥꯏ ꯑꯩꯒꯤꯕꯨꯗꯤ ꯀꯩꯝꯇ ꯀꯥꯏꯗꯦ
ꯎꯝ ꯑꯗꯨꯝ ꯐꯥꯔꯇꯤꯒꯨꯝꯗ ꯃꯨꯠꯄꯁꯨ ꯌꯥꯎꯋꯦ ꯌꯥꯝ ꯀꯩ ꯍꯦꯟꯅ ꯀꯨꯏꯔꯝꯗꯅ ꯑꯗꯨꯝ ꯃꯊꯟ ꯃꯨꯠꯆꯈꯤꯕꯁꯨ ꯌꯥꯎꯕꯅꯤ ꯃꯇꯝ ꯐꯤꯛꯁ
ꯎꯝ ꯎꯝ ꯍꯣꯏ ꯎꯝ ꯇꯨꯋꯦꯜꯚ ꯂꯣꯏꯒ꯭ꯔꯕꯨꯗꯤ ꯑꯗꯨꯝ ꯅꯨꯄꯅꯤ
ꯎꯝ ꯌꯥꯎꯗꯣꯔꯦ
ꯎꯝ
ꯀꯩꯅꯣ ꯆꯠꯂꯣꯏꯗ꯭ꯔꯣ ꯅꯨꯡꯊꯤꯟꯗ ꯅꯪ ꯇꯨꯏꯁꯟ
ꯑ ꯍꯣꯔꯦꯟ ꯄꯨꯡ ꯀꯩꯅꯣ ꯃꯔꯤꯗꯩꯅꯤ
ꯍꯝ ꯑꯩ ꯉꯔꯥꯡ ꯍꯜꯂꯛꯄꯒ ꯅꯉꯣꯟ ꯇꯧꯒꯦ ꯇꯧꯔꯝꯕꯅꯦꯕ ꯅꯪ ꯇꯨꯏꯁꯟ ꯇꯧꯔꯝꯗꯧ ꯃꯥꯟꯕ ꯑꯩ ꯀꯌꯥ ꯊꯥꯕꯅꯣ ꯈꯪꯗꯦ
ꯃꯉꯥ ꯑꯃ ꯈꯥꯢꯗ ꯃꯉꯥ ꯃꯈꯥꯢ ꯍꯥꯢꯗꯣ ꯎꯪ ꯍꯣꯏ ꯅꯨꯃꯤꯗꯥꯡꯅꯦ ꯆꯥꯛꯑꯒ ꯑꯣꯢꯅ ꯇꯧꯁꯤꯜꯂꯣ
ꯑꯝ
ꯑꯗꯨꯒꯅꯦ ꯄꯨꯡ ꯇꯔꯦꯠ ꯃꯈꯥꯢ ꯅꯤꯄꯥꯜ ꯁ꯭ꯋꯥꯏꯗꯩ ꯁꯥꯟꯅꯔꯗꯤ ꯃꯥꯄꯜ ꯉꯔꯥꯡꯁꯨ ꯇꯔꯥꯕꯨ ꯇꯥꯔꯝꯅꯤ
ꯇꯔꯥ ꯍꯦꯟꯕꯅꯦ
ꯍꯦꯜꯂꯛꯑꯦꯗꯣ ꯑꯩꯈꯣꯏꯗꯣ ꯑꯍꯨꯝ ꯁꯥꯟꯅꯗꯧꯅꯤꯅ ꯈꯔ ꯈꯔ ꯈꯔ ꯁꯥꯟꯅꯅꯔꯗꯤ ꯌꯥꯏꯗꯅ